ꯏꯕ꯭ꯔꯣ ꯏ
ꯑ ꯅꯨꯡꯉꯥꯏꯔꯤ ꯍꯥꯏꯕ ꯇꯥꯔꯦ
ꯑ
ꯆꯥꯛ ꯆꯥꯔꯞ ꯑꯁ ꯆꯥꯛ ꯆꯥꯗ꯭ꯔꯤ
ꯑꯁ ꯊꯦꯡꯉꯦꯍꯦ
ꯑꯥ ꯍꯧꯒꯠꯇ ꯉꯥꯏꯔꯤꯍꯦ ꯉꯔꯥꯡ ꯐꯥꯎ ꯌꯦꯡꯕꯒꯤ
ꯑꯣ ꯕꯣꯜ ꯌꯦꯡꯕ꯭ꯔꯥ
ꯑ
ꯑꯣ ꯑꯩꯗꯤ ꯌꯦꯡꯗꯔꯦꯗ ꯉꯔꯥꯡꯗꯤ
ꯑꯁ ꯆꯥꯛ ꯆꯥꯔꯕꯣ ꯅꯪꯗꯤ
ꯆꯥꯔꯦ ꯆꯥꯔꯒ ꯊꯕꯛ ꯁꯨꯒꯦ ꯇꯧꯔꯒ ꯅꯣꯡ ꯇꯥꯔꯛꯄꯅ ꯍꯥꯜꯂꯦ
ꯑꯠꯆꯥ ꯅꯣꯡ ꯀꯟꯅ ꯆꯨꯕ ꯅꯣꯏ ꯔꯣꯝꯗ
ꯑꯁ ꯀꯟꯅꯁꯨ ꯆꯨꯗꯦ ꯌꯥꯝ ꯇꯞꯅꯁꯨ ꯆꯨꯗꯦ ꯑꯁ ꯈꯪꯗꯦꯗ ꯐꯔꯛꯅꯤꯗ ꯅꯣꯡꯁꯨ
ꯐꯔꯛ ꯇꯥꯕ ꯊꯕꯛꯁꯨ ꯆꯠꯇꯕ ꯌꯥꯗꯕ ꯆꯠꯕꯁꯨ ꯌꯥꯗꯕ꯭ꯔꯥ
ꯆꯨꯕ꯭ꯔꯥ ꯍꯥꯏꯕꯁꯨ ꯆꯨꯗꯕ ꯆꯨꯗꯕ꯭ꯔꯥ ꯍꯥꯏꯕꯁꯨ ꯑꯃꯨꯛꯀ ꯆꯨꯕ ꯐꯔꯛꯀꯤ ꯅꯣꯅꯦꯍ
ꯊꯣꯡꯗꯒꯤꯁꯨ ꯍꯦꯟꯅ ꯈꯔ ꯄꯤꯛꯄ ꯋꯤꯟꯗꯣꯗꯒꯤꯁꯨ ꯈꯔ ꯍꯦꯟꯅ ꯆꯥꯎꯥꯕꯣꯏ ꯑꯗꯨꯒꯤ ꯋꯥꯗ
ꯄꯕ ꯃꯥꯂꯦꯗ
ꯎꯝ ꯥꯖꯥꯅꯦꯦꯗ
ꯅꯣꯡꯗꯤ ꯇꯥꯕ ꯂꯧꯗꯤ ꯎꯕ ꯌꯥꯗꯕ ꯍꯥꯏꯕꯗꯣ
ꯑꯣ ꯀꯔꯤ ꯏꯟꯁꯥꯡ ꯂꯧꯈꯠꯂꯕꯣ ꯉꯁꯤꯗꯤ
ꯉꯁꯤꯗꯤ ꯀꯩꯅꯣ ꯃꯌꯥꯡꯁꯤꯡꯒꯤ ꯁꯟꯁꯥ ꯆꯥꯏꯅꯦ
ꯑꯆꯥ ꯍꯥꯎꯕꯅꯤ ꯁꯁꯥꯗꯦ ꯃꯅꯨꯡ ꯁꯥꯔꯣ ꯃꯄꯥꯟꯒꯤ ꯁꯥꯔꯣ
ꯃꯄꯥꯟꯒꯤ ꯁꯥꯅꯦꯗ ꯃꯌꯥꯡꯒꯤ ꯁꯥ
ꯑ ꯑꯠꯆꯥ ꯃꯌꯥꯡꯒꯤ ꯁꯥꯗꯨꯔꯣ
ꯌꯥꯒꯤ ꯁꯅꯦ
ꯑ ꯑꯗꯨꯝ ꯆꯥꯕꯗꯤ ꯌꯥꯏ ꯐꯏꯗ ꯄꯗꯤ ꯍꯩꯅꯗꯦꯗ ꯑꯩꯗꯤ
ꯎꯝ ꯀꯥꯡꯍꯧꯒꯨꯝꯕ ꯇꯧꯔꯗꯤ ꯍꯥꯎꯋꯦ ꯑꯗꯨꯕꯨ ꯑꯁ ꯀꯝꯕꯣ ꯀꯣꯝꯕꯣꯗꯣ ꯌꯥꯝ ꯆꯅ ꯆꯠꯅꯩꯕ ꯍꯋꯥꯏꯒ ꯇꯧꯕꯅꯤꯅ
ꯑ
ꯊꯣꯡꯗ꯭ꯔꯤꯕꯣ ꯅꯣꯏꯗꯤ
ꯊꯣꯡꯒꯗꯧꯔꯦ ꯈꯤꯇꯪ ꯋꯥꯠꯂꯤꯗ ꯆꯥꯛ ꯑꯩ ꯈꯤꯇꯪ ꯂꯥꯞꯅ ꯂꯩ ꯍꯥꯏꯕ ꯇꯥꯔꯦꯗ
ꯑꯣ ꯆꯉ ꯂꯩꯕꯥꯛꯗꯨꯗꯅ
ꯑ ꯃꯌꯥꯡꯂꯣꯝꯗꯅꯤꯅꯦ ꯂꯩꯔꯤꯁꯦ
ꯎꯝ ꯑ ꯃꯔꯣꯝ ꯍꯥꯏꯕꯗꯤ ꯅꯨꯡꯉꯥꯏꯕꯅꯦꯗ
ꯎꯝ ꯀꯔꯤ ꯇꯧꯒꯅꯤ ꯑꯁ ꯐꯪꯗꯦꯟ ꯂꯦꯂꯒ ꯂꯩꯔꯕ ꯕꯨꯅꯤ ꯄꯥꯏ ꯂꯩꯗꯕꯅꯤ ꯀꯣ
ꯍꯣꯏ ꯑꯁꯤꯗ ꯂꯩꯕꯁꯨ ꯑꯁ ꯐꯔꯛ ꯌꯥꯝ ꯇꯥꯏꯌꯦꯗ ꯊꯕꯛꯁꯨ ꯆꯠꯄ ꯌꯥꯗꯕ
ꯎꯝ
ꯂꯥꯟꯒꯤ ꯃꯇꯝꯁꯨ ꯑꯣꯏꯕ ꯑ ꯁꯟꯇ꯭ꯔꯤꯁꯨ ꯂꯦꯞꯇꯕ ꯌꯥꯗꯕ
ꯇꯝꯄꯥꯛ ꯃꯅꯨꯡꯗ ꯂꯩꯕ ꯅꯪꯗꯤ
ꯇꯝꯄꯥꯛꯁꯨ ꯅꯠꯇꯕ ꯆꯤꯡꯁꯨ ꯅꯠꯇꯕ ꯐꯔꯛ ꯇꯥꯕꯗꯣ ꯆꯤꯡ ꯆꯤꯡꯈꯣꯡꯗ ꯍꯥꯏꯕ ꯇꯥꯔꯦ
ꯑ ꯑ
ꯇꯝꯄꯥꯛꯀꯁꯨ ꯌꯥꯝꯅ ꯂꯥꯞꯅꯗ꯭ꯔꯦ ꯍꯥꯐ ꯀꯤꯂꯣ ꯀꯤꯂꯣꯃꯤꯇꯔ ꯇꯪꯈꯥꯏꯒꯨꯝꯕꯀꯣ
ꯑꯠꯆꯥ
ꯑꯗꯣ ꯆꯤꯡꯗꯨꯁꯨ ꯅꯠꯇꯕ ꯆꯤꯡꯈꯣꯡꯅ ꯍꯥꯏꯕꯗꯣ ꯎꯝ
ꯑꯗꯨꯔꯣꯝꯗ ꯂꯩꯕ ꯅꯨꯡꯉꯥꯏꯔꯝꯅꯤꯅ ꯆꯤꯡꯒꯤ ꯆꯤꯡ ꯆꯠꯄꯁꯨ ꯁꯨ ꯌꯥꯏ ꯇꯝꯄꯥꯛꯀꯨꯝꯕꯁꯨ ꯑꯗꯨꯝ ꯂꯥꯏꯅ ꯆꯠꯄ ꯌꯥꯏ
ꯀꯩꯅꯣꯁꯨ ꯕꯖꯥꯔꯁꯨ ꯅꯛꯑꯦ ꯑꯗꯨꯒ ꯆꯤꯡꯁꯨ ꯅꯛꯑꯦ ꯀꯣ ꯅꯨꯡꯉꯥꯏꯑꯦ
ꯎꯝ ꯑꯗꯨꯒꯨꯝꯕ ꯄꯨꯟꯁꯤꯗꯨꯅ ꯅꯨꯡꯉꯥꯏꯒꯅꯤꯗ
ꯎꯝ ꯕꯖꯥꯔꯒ ꯀꯤꯂꯣꯃꯤꯇꯔ ꯑꯍꯨꯝ ꯑꯗꯨꯒ ꯑꯗꯨꯏꯗꯅꯤꯅ ꯌꯥꯝ ꯅꯛꯅꯈꯔ꯭ꯦꯅ
ꯃꯦꯟ ꯔꯣꯗ ꯃꯦꯟ ꯔꯣꯠ ꯐꯥꯎꯔꯗꯤ ꯃꯦꯟ ꯔꯣꯠ ꯌꯧꯕꯁꯦ ꯀꯤꯂꯣꯃꯤꯇꯔ ꯇꯪꯈꯥꯏꯅꯤ ꯑꯗꯨꯋꯥꯏ ꯈꯛꯇꯅꯤꯗ
ꯑ ꯅꯨꯄꯤ ꯊꯤꯔꯕꯣ ꯅꯪꯗꯤ
ꯀꯗꯥꯏꯗꯒꯤ
ꯊꯤꯔꯝꯅꯤꯗ ꯑꯁ ꯊꯤꯒꯅꯨꯅ ꯀꯩꯗꯥꯎꯗꯨꯏ ꯅꫭꯗꯥ
ꯎꯝ ꯀꯩꯗꯧꯗꯣꯏꯅꯣ ꯅꯨꯄꯤ ꯊꯤꯔꯒ
ꯃꯇꯝ ꯈꯔ ꯉꯥꯏꯌꯣ
ꯎꯝ ꯉꯟꯅ ꯅꯨꯄꯤ ꯊꯤꯕ ꯌꯥꯗ꯭ꯔꯤ
ꯄꯥꯈꯪ ꯃꯇꯝꯁꯤ ꯄꯥꯛ ꯂꯥꯛꯄ ꯅꯠꯇꯦꯅꯦ
ꯎꯝ ꯑꯃꯔꯛ ꯂꯥꯛꯂꯗꯤ ꯂꯣꯏꯔꯕꯅꯦꯕ
ꯑ ꯑꯗꯨꯅꯦꯕ
ꯎꯝ
ꯐꯖꯅ ꯇꯧꯍꯧꯒꯗꯧꯕꯅꯤ
ꯎꯝ ꯅꯨꯡꯉꯥꯏ ꯅꯨꯡꯉꯥꯏ ꯍꯧꯒꯗꯧꯅꯦꯕ
ꯑ ꯅꯨꯡꯉꯥꯏ ꯍꯧꯒꯗꯧꯕꯅꯤ
ꯉꯁꯤꯒꯤ ꯀꯥꯟꯅ ꯅꯣꯡ ꯆꯨꯕ ꯃꯥꯂꯦꯟ ꯑꯗꯨꯗꯤ ꯑꯗꯨꯝ ꯂꯩꯔꯤꯁꯦ ꯎꯝ
ꯈꯪꯗꯦ ꯃꯐꯝ ꯈꯔꯗꯤ ꯐꯖꯅ ꯆꯨꯔꯝꯒꯅꯤ ꯑꯗꯣ ꯑꯩꯈꯣꯏ ꯂꯣꯝꯅꯗꯤ ꯊꯤꯠꯂꯤ ꯊꯤꯠꯂꯤꯀꯣ ꯌꯥꯝꯅ ꯀꯥꯟꯅꯁꯨ ꯆꯨꯗꯕ ꯌꯥꯝꯅ ꯇꯞꯅꯁꯨ ꯆꯨꯗꯕ ꯉꯁꯤ ꯆꯠ ꯆꯠ ꯆꯥꯔꯆꯀꯤ ꯁꯣꯁꯦꯜ ꯋꯥꯛ ꯂꯩꯁꯦ ꯍꯥꯏꯕꯅꯦ ꯑꯗꯣ ꯅꯣꯡ ꯑꯃꯨꯛꯀ ꯇꯥꯔꯦ
ꯀꯥꯀꯆꯤꯡꯒꯤꯔꯣꯝ ꯅꯣꯡ ꯆꯨꯠ ꯅꫭꯡ ꯆꯨꯕ ꯇꯥꯕ꯭ꯔꫭ ꯆꯤꯡꯂꯣꯝꯗ
ꯎꯝ ꯆꯤꯡ ꯂꯣꯝꯗꯗꯤ ꯈꯪꯗꯦ ꯑꯗꯣ ꯑꯩꯈꯣꯏ ꯑꯁꯤ ꯆꯤꯡꯈꯣꯡ ꯂꯣꯝꯗꯗꯤ ꯆꯨꯔꯦ
ꯍꯥ
ꯎꯝ
ꯅꯣꯏ ꯆꯥꯔꯀꯤ ꯄ꯭ꯔꯣꯒꯥ꯭ꯔꯝꯒꯨꯝꯕ ꯂꯩꯕ꯭ꯔꯣ ꯂꯨꯍꯣꯡꯕꯒꯨꯝꯕ ꯀꯔꯤ ꯄ꯭ꯔꯣꯒ꯭ꯔꯝ ꯀꯨꯝ ꯀꯨꯝꯍꯩ
ꯑꯗꯨꯒꯨꯝꯕꯗꯤ ꯂꯩꯇꯦꯗ ꯍꯧꯖꯤꯛ ꯑꯥ ꯇꯧꯕ ꯁꯣꯁꯦꯜ ꯋꯥꯔꯛꯀꯨꯝꯕ ꯂꯩꯕꯀꯣ ꯎꯝ ꯑꯗꯣ ꯅꯨꯄꯥ ꯃꯈꯩ ꯀꯩꯅꯣ ꯇꯧꯁꯦ ꯍꯥꯏꯕ ꯁꯣꯁꯜ ꯋꯥꯛ ꯇꯧꯁꯦ ꯍꯥꯏꯕꯗꯤ ꯅꯥꯄꯤꯁꯤꯡꯗꯣ ꯌꯥꯝꯅ ꯁꯣꯡꯈ꯭ꯔꯦꯕ
ꯍꯥ ꯍꯥ ꯃꯥꯅꯦ
ꯑꯗꯨꯒꯤ ꯈꯔ ꯎꯝ ꯅꯣꯡ ꯇꯥꯔꯨꯕꯗꯒꯤꯀꯣ ꯑꯗꯨꯒꯤ ꯀꯩꯅꯣ ꯇꯧꯁꯦ ꯍꯥꯏꯅ ꯇꯧꯕꯅꯦ ꯑꯗꯣ ꯖꯪꯒꯜꯒ ꯀꯇꯤꯡ ꯀꯥꯞꯁꯦ ꯍꯥꯏꯕꯅꯦ ꯑꯗꯣ ꯅꯣꯡ ꯇꯥꯕꯒꯤꯁꯨ ꯎꯄꯥꯏ ꯂꯩꯇ꯭ꯔꯦ
ꯍꯝ
ꯄꯣꯠ ꯆꯩ ꯈꯔ ꯍꯟꯗꯣꯛ ꯍꯣꯟꯖꯤꯟ ꯇꯧꯁꯦ ꯍꯥꯏꯕꯅꯤ ꯑꯗꯨꯒꯤ ꯅꯣꯡꯁꯤꯅ ꯂꯣꯏꯅ ꯐꯔꯛ ꯇꯥꯈ꯭ꯔꯦꯕ ꯑ
ꯎꯝ ꯖꯪꯒꯜ ꯀꯇꯤꯡ ꯀꯥꯞꯕꯁꯦ ꯏꯐꯦꯛ ꯌꯥꯝ ꯂꯩ ꯍꯥꯏꯕ ꯆꯨꯝꯕ꯭ꯔꯣ
ꯎꯝ ꯍꯣꯏ ꯂꯩꯗꯤ ꯂꯩꯈ꯭ꯔꯦ ꯂꯩꯔꯦꯗ ꯍꯥꯏꯕꯗꯤ ꯀꯩꯅꯣ ꯑꯩꯈꯣꯏ ꯆꯤꯡꯈꯣꯡꯗ ꯂꯩꯕꯅꯤꯅꯀꯣ
ꯎꯝ
ꯂꯧꯁꯨ ꯎꯅꯩꯌꯦꯕ ꯂꯧ ꯎꯅꯕꯗ ꯖꯣꯏꯕ ꯖꯪꯒꯥꯜ ꯀꯇꯤꯡ ꯍꯦꯛ ꯀꯥꯞꯈ꯭ꯔꯗꯤ ꯀꯧꯅꫭꯒꯤ ꯂꯧꯔꯤꯁꯤꯡꯗꯣ
ꯑꯆꯥ
ꯑꯁ ꯂꯣꯏꯅ ꯄꯥꯠꯊꯈ꯭ꯔꯦꯕ ꯀꯩꯅꯣꯗꯣ ꯂꯩꯕꯥꯛꯁꯤꯡꯗꯣ ꯑꯗꯨꯒꯨꯝꯕ ꯏꯐꯦꯛꯅꯤꯗ ꯑꯗꯣ ꯍꯦꯟꯖꯥꯡ ꯅꯥꯄꯤꯗꯨꯁꯨ ꯈꯔ ꯏꯐꯦꯛ ꯇꯧꯋꯦ
ꯃꯅꯝꯗꯤ ꯀꯟꯅ ꯆꯦꯟꯗꯦꯀꯣ
ꯍꯣꯏ ꯃꯅꯝꯗꯤ ꯀꯟꯅ ꯆꯦꯟꯗꯦ
ꯑꯁ ꯑꯗꯨꯁꯨ ꯌꯥꯝ ꯁꯥꯊꯤꯕ ꯑꯗꯨ ꯑꯣꯏꯔꯁꯨ ꯌꯥꯝ ꯁꯥꯊꯤꯕꯀꯣ ꯁꯥꯏꯂꯦꯟ ꯀꯤꯂꯔꯒꯤ ꯇꯥꯏꯞꯅꯤꯅꯦ
ꯎꯝ ꯍꯣꯏ ꯁꯥꯏꯂꯦꯟ ꯀꯤꯂꯔꯅꯦ
ꯎꯝ
ꯖꯪꯒꯥ ꯀꯇꯤꯡꯁꯨ ꯖꯥꯠ ꯖꯥꯠ ꯊꯣꯔꯛꯏꯗ ꯍꯧꯖꯤꯛꯁꯦ ꯃꯈꯜꯗꯤ ꯌꯥꯝ
ꯎꯝ ꯎꯝ ꯎꯝ ꯑꯩ ꯍꯥꯟꯅꯖꯨ ꯇꯧꯋꯤ ꯑꯩꯈꯣꯏ ꯑꯩ ꯑꯩꯈꯣꯏꯔꯣꯝꯗ
ꯃꯅꯥ ꯍꯥꯟꯅ ꯀꯦꯂꯛ ꯂꯨꯄꯥ ꯑꯗꯨꯒ ꯃꯔꯤ ꯃꯔꯣꯡ ꯃꯔꯥꯁꯨ ꯂꯣꯏꯅ ꯄꯨꯂꯞ ꯀꯦꯟꯕ ꯖꯥꯠꯇꯣ
ꯑꯣ ꯃꯔꯥꯁꯨ ꯇꯞꯅꯀꯣ ꯑꯗꯨꯝ ꯁꯤꯕꯁꯨ ꯂꯩꯕꯅꯤ
ꯎꯝ
ꯑꯗꯣ ꯑꯩꯈꯣꯏꯔꯣꯝꯗ ꯑꯗꯣ ꯑꯥꯠ ꯈꯨꯟ ꯑꯃ ꯂꯩꯌꯦꯕ
ꯎꯝ
ꯃꯣꯏꯗꯣ ꯑꯩꯈꯣꯏꯒꯤ ꯈꯨꯟꯒꯤ ꯃꯊꯛꯇ
ꯎꯝ
ꯃꯣꯏꯗꯣ ꯃꯣꯏꯁꯤꯡꯗꯤ ꯖꯪꯒꯜ ꯀꯇꯤꯡꯗꯤ ꯀꯥꯞꯇꯦꯕ ꯑꯌꯨꯛ ꯉꯟꯇꯥ ꯃꯣꯏꯗꯣ ꯆꯤꯡꯒꯤ ꯂꯧ ꯆꯠꯂꯅꯤ ꯆꯤꯡꯒ ꯂꯧ ꯆꯠꯂꯒ ꯏꯁꯤꯡ ꯀꯩꯅꯣꯡ ꯅꯥꯄꯤ ꯁꯣꯡ ꯁꯣꯡꯕ ꯃꯐꯝꯗꯣ ꯊꯨꯝ ꯏꯁꯤꯡ ꯈꯔ ꯆꯥꯏꯁꯤꯜꯂꯅꯤ ꯑꯗꯨꯒ ꯏꯁꯤꯡ ꯆꯥꯏꯕ ꯂꯣꯏꯔꯒ ꯊꯨꯝꯗꯣ ꯊꯨꯝꯗꯣ ꯆꯥꯏꯁꯤꯜꯂꯗꯤ ꯅꯥꯄꯤꯁꯤꯡꯗꯣ ꯂꯣꯏꯅ ꯁꯤꯔꯦꯕ ꯊꯨꯝꯒ ꯏꯁꯤꯡ ꯌꯥꯟꯅꯔꯒ ꯆꯥꯏꯕ ꯅꯥꯄꯤ ꯁꯣꯡ ꯁꯣꯡꯕ ꯃꯐꯝꯗꯣ ꯑꯗꯨ ꯑꯣꯏꯔꯗꯤ ꯏꯐꯦꯛꯇꯣ ꯂꯩꯒꯗꯕꯔꯗꯤ ꯈꯪꯗꯦ ꯑꯗꯣ ꯅꯥꯄꯤꯗ ꯁꯤꯌꯦ ꯑꯗꯨꯅ ꯈꯔ ꯐꯕ꯭ꯔꯗꯤ ꯈꯪꯗ꯭ꯔꯦꯗ ꯖꯥꯡꯒꯜ ꯀꯠꯇꯤꯡ ꯀꯥꯞ ꯎꯝ ꯖꯥꯡꯒꯜ ꯀꯞꯇꯤꯡ ꯀꯥꯞꯄ ꯁꯔꯨꯛꯄꯨꯗꯤ ꯑꯗꯨ ꯍꯦꯟꯅ ꯈꯔ ꯐꯕ꯭ꯔꯥ ꯍꯥꯏꯅ ꯈꯜꯂꯦ
ꯎꯝ ꯍꯝ
ꯊꯨꯝ ꯁꯨꯖꯤꯟꯕꯗꯤ ꯈꯔ ꯐꯔꯝꯅꯤꯗ
ꯎꯝ ꯑꯗꯨ ꯊꯨꯝꯍꯤꯗꯤ ꯕꯦꯛ ꯑꯃꯔꯣꯝꯗꯤ ꯆꯪꯉꯦ ꯂꯨꯄꯥ ꯆꯥꯝꯃꯔꯤ ꯆꯥꯝꯃꯉꯥꯔꯣꯝꯗꯤ ꯆꯪꯉꯤꯗ ꯃꯥꯟꯅꯩꯗ ꯍꯥꯏꯕꯗꯤ ꯀꯩꯅꯣ ꯂꯧꯕꯒ ꯎꯝ ꯑꯃ ꯑꯃꯥ ꯍꯤꯗꯥꯛꯇꯨꯁꯨ ꯌꯥꯝꯅ ꯇꯥꯡꯕꯅꯦꯕ
ꯎꯝ
ꯆꯥꯇ꯭ꯔꯨꯛ ꯑꯗꯨꯋꯥꯏ ꯄꯤꯕꯅꯦꯕ
ꯎꯝ ꯍꯝ ꯖꯪꯒꯜ ꯀꯇꯤꯡꯅ ꯂꯥꯏꯅ ꯀꯣꯝꯕꯀꯣ ꯑꯗꯨꯒꯤꯅꯦꯕ ꯃꯤꯅ ꯌꯥꯝ ꯄꯥꯝꯃꯤꯁꯦ
ꯎꯝ ꯍꯣꯏ ꯑꯗꯨꯅꯦ
ꯊꯨꯝꯒꯤꯗꯤ ꯄꯨꯔ ꯆꯠꯀꯅꯤ ꯂꯣꯡꯒꯅꯤꯀꯣ ꯊꯕꯛꯁꯨ ꯃꯤꯅ ꯆꯪꯒꯅꯤ ꯑꯗꯨꯒꯤꯅꯤꯕ ꯃꯤꯅ
ꯍꯣꯏ ꯎꯝ
ꯊꯨꯅ ꯂꯣꯏꯕ ꯄꯥꯝꯕꯅꯦꯕ
ꯎꯝ ꯊꯨꯝ ꯕꯦꯛ ꯑꯃꯗꯣ ꯀꯅꯥꯅ ꯄꯨꯕ ꯉꯝꯒꯗ꯭ꯔꯅꯦ ꯂꯧꯗꯨꯕꯨ
ꯑꯗꯨꯗꯣꯅꯤꯕ
ꯎꯝ ꯖꯪꯒꯜ ꯀꯇꯤꯡꯗꯤ ꯗ꯭ꯔꯣꯞ ꯀꯩꯅꯣ ꯈꯔ ꯑꯣꯜꯂꯒ ꯏꯁꯤꯡꯗꯣ ꯕꯥꯇꯤꯟ ꯑꯃ ꯑꯅꯤ ꯍꯩꯖꯤꯜꯂꯅꯤ ꯑꯗꯨꯒ ꯄꯝꯅ ꯀꯥꯕꯗꯤ ꯌꯥꯝꯅ ꯂꯥꯏꯅ ꯇꯧꯕ ꯌꯥꯔꯦꯗꯅ
ꯃꯥꯟ ꯑꯍꯃꯥꯟ
ꯎꯝ ꯑꯃꯗꯨꯗꯤ ꯑꯁ ꯀꯗꯥꯏꯗꯒꯤ ꯊꯨꯝ ꯕꯣꯔꯥ ꯑꯃ ꯄꯨꯔꯒ ꯏꯁꯤꯡꯁꯨ ꯄꯨꯃꯨꯀ ꯄꯨꯗꯧꯔꯤ ꯑꯁ ꯑ ꯑꯗꯨꯒꯤꯅꯦꯗ ꯖ ꯪꯒꯜꯗ ꯇꯤꯡꯒꯨꯝꯕ ꯍꯦꯟꯅ ꯁꯤꯖꯤꯟꯅꯔꯤꯗꯣ ꯎ
ꯊꯕꯛ ꯂꯨꯝꯅ ꯇꯧꯅꯤꯡꯕ ꯃꯤ ꯂꯩꯔꯦꯕ
ꯍꯣꯏ ꯎꯝ ꯎꯝ ꯍꯪꯗꯦꯗ ꯄꯨꯟꯁꯤꯁꯤꯗ
ꯑꯁ ꯅꯨꯡꯉꯥꯏꯅ ꯍꯤꯡꯒꯗꯧꯕꯅꯤꯗ
ꯎꯝ
ꯇꯥꯡꯀꯛ ꯑꯃꯗ ꯅꯕꯨ ꯀꯌꯥꯝ ꯋꯥꯅ ꯂꯩꯒꯗ꯭ꯔꯕꯅꯣ
ꯂꯥꯏꯔꯤꯛ ꯇꯝꯕꯤꯔꯒ ꯊꯕꯛꯁꯨ ꯐꯪꯉꯦ
ꯂꯦꯖꯣ ꯍꯥꯥ
ꯂꯥꯏꯔꯤꯛꯝꯕ ꯆꯞ ꯃꯥꯟꯅꯩ ꯑꯗꯨ ꯇꯝꯃꯒ ꯀꯔꯤꯁꯨ ꯇꯧꯗꯕ ꯉꯝꯗꯕ ꯁꯤꯒꯤ ꯄꯨꯟꯁꯤꯁꯦ ꯌꯦꯟꯁꯥꯡꯒꯁꯨ ꯀꯣꯟꯅꯗꯕ ꯁꯤꯡꯖꯨꯒꯁꯨ ꯀꯣꯟꯅꯗꯕ ꯍꯥ
ꯎꯝ ꯍꯣꯏ
ꯐꯔꯛ ꯏꯇꯥ ꯇꯥꯏ ꯂꯣꯏꯅ
ꯂꯣꯏꯅꯃꯛ ꯐꯔꯛ ꯇꯥꯕ ꯈꯛꯇꯅꯤ ꯆꯞ ꯆꯥꯕ ꯂꯩꯇ꯭ꯔꯤꯅꯦ ꯑꯩꯈꯣꯏ ꯄꯨꯟꯁꯤꯁꯦ
ꯇꯥꯕꯔꯣ
ꯍꯥꯥ
ꯅꯣꯏ ꯃꯌꯥꯡ ꯃꯅꯥꯛꯇ ꯂꯩ
ꯍꯜꯂꯣ
ꯇꯥꯏꯌꯦ ꯍꯜꯂꯣ ꯍꯣꯏ ꯂꯦꯒꯦ